ꯍꯜꯂꯣ ꯑꯥꯎ
ꯀꯔꯤꯅꯣ
ꯑꯁ ꯑꯩꯈꯣꯏꯒꯤ ꯍꯣꯁꯇꯦꯜꯗ ꯑꯥ ꯁꯨꯝ ꯃꯅꯤꯡꯗꯅꯦ ꯇꯥꯡꯂꯩ ꯑꯆꯧꯕ ꯑꯃ ꯃꯄꯤ ꯑꯃ ꯂꯩꯗꯅ ꯌꯦꯡꯅꯔꯝꯃꯅꯤ ꯊꯣꯛꯑꯦꯅ
ꯎꯝ ꯅꯨꯡꯁꯥ ꯁꯥꯔꯕꯅꯤꯅ ꯍꯧꯖꯤꯛ ꯃꯣꯏ ꯊꯣꯛꯄ ꯃꯇꯝꯅꯤ
ꯎꯝ ꯎꯅꯨꯡꯁꯥ ꯁꯥꯔꯦ ꯁꯣꯡꯕ ꯁꯣꯡꯉꯦ ꯃꯅꯤꯡꯗꯣ
ꯐꯖꯅꯗꯤ ꯂꯩꯔꯝꯅꯤ ꯅꯥꯄꯤ ꯐꯖꯅ ꯁꯣꯡꯕꯅꯤ ꯅꯣꯏ ꯑꯗꯨꯏꯗꯣ
ꯑ ꯐꯖꯅ ꯂꯩꯌꯦꯕ ꯃꯈꯜ ꯃꯈꯜ ꯈꯔ ꯁꯧꯀꯤꯗꯥꯅ ꯍꯥꯏꯔꯝꯕꯗ
ꯂꯩꯇꯗꯤ ꯀꯩꯅꯣ ꯑ ꯌꯥꯝ ꯁꯣꯡꯉ ꯊꯝꯃꯒꯕꯨ ꯑꯗꯨꯗꯒꯤ ꯂꯝꯗꯨꯁꯨ ꯆꯥꯎꯋꯦꯕ
ꯎꯝ
ꯑꯃꯗ ꯀꯣꯛꯊꯣꯛꯑꯦ ꯑꯁꯣꯡꯕ ꯑꯃꯗ ꯑꯃꯛ ꯆꯪꯁꯤꯜꯂꯒ ꯑꯃꯨ ꯂꯩꯈꯤꯅꯤ
ꯑꯗꯨꯗꯒꯤꯁꯨꯣ ꯑꯩꯈꯣꯏ ꯁꯤꯑꯦꯝꯃꯤꯕ ꯃꯅꯨꯡꯁꯦ ꯀꯩꯅꯣ ꯇꯧꯕ ꯌꯥꯗꯦꯕ ꯍꯥꯏ ꯐꯁꯨ ꯌꯥꯗꯦꯕ ꯂꯥꯏꯐꯝ ꯌꯥꯝ ꯀꯟꯕꯅꯤꯅꯀꯣ ꯁꯣꯏ ꯀꯇꯅꯒ ꯒꯥꯔꯤ ꯃꯔ ꯇꯀꯤꯕꯖꯦ ꯒꯥꯔꯤ ꯇꯌꯥꯥꯡꯗ ꯍꯖꯥꯡ ꯃꯃꯜ ꯁꯍꯤꯒꯤ ꯑꯗꯨꯅꯦ
ꯎꯝ
ꯑꯉꯥꯡ ꯇꯨꯁꯟ ꯈꯂꯛꯄ
ꯎꯝ
ꯑꯗꯨꯗ ꯑꯩꯈꯣꯏꯒꯤ ꯑꯦꯝ ꯌꯨꯒꯤꯗꯤꯟ ꯑꯣꯐꯤꯁ ꯃꯃꯥꯡꯗ ꯈꯔꯣ ꯑꯁꯥ ꯃꯁꯦ ꯃꯥꯗꯤ ꯐꯩꯅ ꯁꯤꯜꯂꯛꯄ ꯍꯥꯏꯇꯥꯔꯦ ꯑꯁꯅꯥꯈꯜꯂ ꯑꯩꯁꯨ ꯒꯥꯔꯤꯗ ꯌꯥꯡꯅ ꯊꯛꯄꯗ ꯂꯤꯟꯗꯨꯗꯤ
ꯀꯩꯅꯣꯗꯣ ꯂꯤꯟꯗꯨꯒꯤ ꯃ ꯑꯗꯤ ꯁꯝꯃꯦꯕ ꯃꯥꯗꯤ ꯉꯥꯏꯍꯥꯛꯇꯪ ꯄ ꯆꯣꯡ ꯂꯩꯔꯦ ꯑ ꯅꯪ ꯑꯣꯊꯣꯛ ꯌꯦꯡꯕꯗ ꯑꯣ ꯑꯩꯅ ꯒꯥꯔꯤꯗ ꯈꯥꯝꯃꯒ ꯑꯗꯨ ꯍꯧꯖꯤꯛꯀꯤ ꯂꯤꯟꯗꯣꯛꯒ ꯁꯤꯔꯒ ꯂꯤꯠ ꯇꯛꯄ ꯐꯠꯇꯦꯅ ꯆꯪꯉ ꯀꯗꯗ
ꯎꯝ
ꯃꯤꯣ ꯆꯣꯡꯉꯝꯃꯒ ꯑ ꯅꯁꯂꯛꯄꯗꯤ ꯂꯩꯔꯝꯗ꯭ꯔꯦ ꯑꯗꯨꯒ ꯇꯈꯅ ꯐꯦ
ꯎꯝ
ꯑꯗꯨꯅꯦ ꯅꯣꯡ ꯅꯤꯅꯤ ꯂꯩꯔꯒ ꯑꯩ ꯇꯌꯥꯔ ꯇꯧ
ꯎꯝ ꯎꯝ
ꯏꯟ ꯀꯛꯄꯁꯦ ꯇꯌꯥꯔ ꯄꯪꯆꯔ ꯈꯇꯤ ꯌꯥꯝ ꯑꯣꯏꯅꯩ ꯍꯥꯏꯕꯅꯤ
ꯎꯝ ꯈꯪꯗꯦꯗ ꯀꯃꯥꯏꯅ ꯇꯧꯕꯅꯣ ꯃꯣꯏ ꯃꯨꯀꯨ ꯑꯗ ꯑꯣꯀꯥꯟ ꯔꯍꯣꯡꯗ
ꯇꯥꯡꯂꯩꯗꯤ ꯃꯍꯨ ꯌꯥꯝ ꯌꯥꯎꯗꯦ ꯍꯥꯏꯗ
ꯎꯝ
ꯑꯩꯣꯏꯅ ꯈꯣꯏꯅ ꯆꯤꯛꯄꯗ ꯅꯥꯕꯗꯣ
ꯎꯝ
ꯑꯗꯨꯃꯥꯏꯅ ꯇ ꯊꯣꯛꯑꯦ ꯍꯥꯏꯔꯁꯨ ꯑꯗꯨ ꯌꯥꯝ ꯀꯠꯂꯤꯒꯦ ꯟ ꯈꯥꯔꯧꯒꯨꯝꯕ ꯜꯇ ꯀꯄ ꯑꯣꯏꯗꯦ ꯑꯣꯏꯣꯏꯖꯟ ꯌꯥꯝ ꯌꯥꯎꯋꯦ ꯌꯥꯝ ꯅꯝꯁꯦ
ꯎꯝ
ꯂ ꯥꯎ ꯁꯥꯖ ꯄ ꯍ ꯑꯗꯨꯗꯒ ꯂꯦꯟ ꯊꯦꯡꯅꯗꯦ ꯍꯥꯏꯕ꯭ꯔꯣ
ꯑꯩꯈꯣꯏꯒꯤ ꯊꯦꯡꯅꯔꯤꯕꯅꯤꯅꯦ ꯑꯩꯈꯣꯏꯒꯤꯁꯨ ꯎꯆꯤ ꯃꯀꯣꯟ ꯑꯍꯣꯡ ꯑꯍꯣꯡꯕꯈꯩꯗꯨꯗ ꯂꯤꯟꯖꯪ ꯆꯪꯅ ꯀꯩꯗꯅꯅꯦ
ꯀꯥꯖꯅ
ꯂꯧꯕꯨꯣꯛꯛꯇ ꯏꯟꯖꯥꯡ ꯅꯥꯄꯤ ꯃꯔꯛꯇꯨꯒ ꯅꯥꯄꯤ ꯈꯣꯏꯕꯗꯒ ꯑꯗꯨꯝ ꯄꯥꯏꯁꯜꯂꯨꯕꯒ ꯌꯥꯎꯋꯦ ꯍꯥꯏꯁ
ꯌꯥꯋ
ꯎꯝ
ꯁꯤꯔ ꯀꯌꯥ꯭ꯔ ꯍꯤꯟꯗꯨꯅ ꯆꯅꯠꯇ ꯍꯥꯏ꯭ꯔ
ꯆꯤꯛꯀꯦꯗ ꯑꯗꯨꯕꯨꯗꯤ ꯑꯗꯨꯝ ꯆꯦꯟꯈ꯭ꯔꯕ ꯑꯗꯒꯤ ꯑꯁ ꯅꯥꯄꯤꯒ ꯇꯨꯕ ꯂꯦꯟꯒꯦꯕ ꯍꯥꯏꯁꯦ ꯍꯥꯞꯄꯤꯔꯣ ꯂꯦꯟꯗꯅ ꯆꯦꯟꯈꯤꯕꯗꯅ ꯅꯥꯄꯤꯗꯣ ꯂꯣꯏ ꯇꯨꯔ ꯂꯩꯍꯧꯕ ꯆꯥꯎꯧꯃꯟꯗꯅ ꯃꯥꯅ ꯆꯦꯟꯈꯤꯕ ꯃꯔꯝꯗꯣ ꯈꯣꯡꯕ ꯍꯥꯏꯇꯥꯔꯦ ꯆꯥꯎꯃꯟꯕꯒꯤ
ꯑꯣ ꯂꯩ ꯉꯁꯨ ꯑꯣ ꯊꯅꯤ
ꯍꯥꯥ
ꯂꯅ ꯑꯆꯧꯕ ꯊꯣꯛꯑꯝꯒꯅꯦꯕ
ꯊꯣꯏ ꯊꯣꯏ ꯑ ꯆꯧ ꯆꯧ ꯋꯥ ꯊꯣꯏ
ꯍꯤꯡꯒꯣꯜ ꯀꯣꯏꯕꯤ ꯂꯤꯟ ꯀꯥꯏꯅ ꯂꯩꯕꯅꯦ
ꯎꯝ ꯑꯩꯈꯣꯏꯒꯤ ꯁꯤꯗ ꯍꯤꯡꯒꯣꯜꯅꯤ ꯑꯩꯈꯣꯏ ꯁꯤꯒꯤ ꯍꯤꯡꯐꯝꯝ ꯀꯣꯏꯕ ꯂꯤꯟꯗꯣ
ꯑꯥ
ꯌꯦꯜꯂꯣꯏ ꯆꯪꯉꯦ ꯍꯥꯏꯁꯦ
ꯎꯔꯦ ꯍꯥꯏꯕ
ꯎꯝ ꯑꯩꯈꯣꯏ ꯑꯍꯟꯒꯩ ꯎꯅꯔꯦꯅ ꯍꯥꯏꯌꯦꯕ ꯑꯩꯈꯣꯏꯗ ꯑꯉꯣꯝꯅꯤꯅꯣ ꯌꯦ ꯇꯧ
ꯉꯣ
ꯂ ꯑꯣꯏꯕꯕ
ꯑꯩꯈꯣꯏꯒꯤ ꯍꯤꯡꯒꯣꯝ ꯀꯣꯏꯕ ꯟꯗ꯭ꯔꯦ ꯑꯩꯈꯣꯏꯗꯤ ꯈꯪꯍꯧꯇ꯭ꯔꯦꯕ ꯐꯪꯍꯟꯒꯦꯅ ꯍꯥꯏꯅꯕꯗꯒꯤꯅꯦ ꯍꯧꯛꯇꯤ ꯊꯣꯛ ꯗ꯭ꯔꯕꯥꯜ
ꯎꯝ
ꯆꯥꯎꯋꯦ ꯍꯥꯏꯕꯗꯣ ꯑꯍꯟꯁꯤꯅ ꯑꯗꯨꯝ ꯊꯥꯏꯅ ꯍꯥꯏꯅꯔꯝꯕ ꯃꯣꯏꯕꯨꯀꯒꯁꯤꯅ
ꯎꯝ ꯑꯗꯨ ꯍꯥꯏꯕ
ꯎꯝ ꯑ
ꯈꯨꯠ ꯆ ꯆꯥ ꯍꯣꯏꯗꯤ ꯎꯅꯔꯦꯕ
ꯅꯣꯏ ꯆꯥꯆꯥꯗꯣ ꯀꯔꯥꯏꯗ ꯎꯔꯤꯕ
ꯆꯥ ꯆꯥ ꯍꯣꯏꯒꯤ ꯑꯕꯦꯝꯃ ꯑꯩꯈꯣꯏꯒꯤ ꯑꯕꯦꯝꯃꯃꯨ ꯊꯤꯀꯥꯗꯣ
ꯑꯥ
ꯑꯗꯨꯒꯤ ꯃꯃꯥꯗꯣ ꯃꯥꯅ ꯀꯣꯟꯗꯣꯡ ꯑꯃꯝ ꯆꯠꯄꯗ ꯑꯗꯒꯤ ꯑꯃꯨꯛꯅ ꯈꯈꯣꯏꯃꯥꯅ ꯂꯧꯕꯨꯛ ꯆꯠꯄꯒꯤ ꯊꯣꯛꯄꯗ ꯎꯕ
ꯎ ꯅꯣꯏꯒꯤ ꯑꯁꯤꯒꯨꯝꯕ ꯒꯦꯠꯁꯦ
ꯎꯝ
ꯀꯩꯔꯣꯝꯗ ꯑꯣꯏꯒꯦ
ꯃꯃꯥꯡꯂꯣꯝꯗ ꯑꯩꯈꯣꯏ ꯑꯩꯅ ꯍꯦꯛ ꯍꯦꯛ ꯊꯂꯏꯗꯨꯅ ꯃꯅꯤꯡꯂꯣꯝꯅꯦꯕꯀꯣ
ꯑꯥ
ꯒꯦꯠ ꯑꯁꯦꯡꯕ ꯑꯆꯧꯕꯗꯨꯅ ꯃꯃꯥꯡꯂꯣꯝꯗ ꯊꯣꯏ
ꯑꯗꯨꯗꯤ ꯂꯨꯍꯣꯡꯕ ꯂꯛꯄꯗꯗꯤ ꯀꯔꯣꯝ ꯆꯪꯗꯣꯏꯕ
ꯃꯃꯥꯡꯂꯣꯝꯗ
ꯃꯃꯥꯡꯂꯣꯗꯗꯤ ꯑꯃꯨꯛꯇ ꯂꯥꯛꯇ꯭ꯔꯤꯌꯦ ꯅꯪ ꯇꯥꯛꯁꯨ ꯇꯥꯛꯂꯛꯇꯦ
ꯎꯝ ꯍꯌꯦꯡꯋꯥꯏ ꯇꯥꯥꯛꯀꯦ ꯀꯩ ꯂꯝꯅꯣ ꯀꯣꯏ ꯇꯅ ꯍꯂꯛꯈꯔꯖꯠꯂꯥ
ꯉꯔꯥꯡꯗꯤ ꯕꯣꯟ ꯌꯦꯡꯗ꯭ꯔꯣ
ꯉꯔꯥꯡꯗꯤ ꯊꯦꯡꯃꯟꯕꯗꯨꯗ ꯌꯦꯡꯗ꯭ꯔꯦ ꯉꯁꯥꯏꯌꯨꯛ ꯅꯦꯃꯔꯣꯗꯣ ꯂꯣꯏꯔꯝꯗꯥꯏ ꯆꯪꯉꯛꯄ ꯃꯥꯜꯂꯦ
ꯀꯥꯔꯤ
ꯅꯦꯃꯥꯥꯔꯗꯣ ꯂꯣꯏꯔꯝꯗꯥꯏꯗ ꯆꯪꯉꯛꯄ ꯃꯥꯜꯂꯦꯕ ꯕ꯭ꯔꯥꯖꯤꯜ
ꯅꯦꯃꯥꯔ
ꯃꯥ ꯊꯦꯔꯥꯄꯤ ꯇꯧꯋ ꯍꯥꯏꯕ꯭ꯔꯥ ꯃꯈꯣꯡ ꯌꯥꯗꯦ ꯑꯗꯨꯒ ꯉꯔꯥꯡꯅ ꯐꯥꯔꯁ ꯑꯍꯥꯟꯕ ꯖꯣꯏꯟ ꯇꯧꯕꯅꯦ ꯍꯥꯏꯕꯅꯦ ꯃꯥ ꯅꯥꯔꯕ ꯃꯇꯨꯡꯗ
ꯃꯈꯣꯡ ꯌꯥꯗ꯭ꯔꯥ ꯀꯩꯗꯧꯕꯒꯤ ꯃꯥ ꯋꯥꯔꯜ ꯀꯞ ꯌꯥꯎꯍꯜꯂꯤꯕ
ꯅꯨ ꯃꯤ ꯊꯋꯥꯠꯀꯤ ꯋꯥꯔꯜ ꯀꯞ ꯀꯥꯎꯅꯕ ꯍꯥꯏꯅ ꯃꯥ ꯊꯦꯔꯥꯄꯤ ꯀꯟꯅ ꯇꯧꯔꯤ ꯍꯥꯏꯗꯨꯗꯤ
ꯑꯣ
ꯃꯥ ꯀꯟꯅ ꯂꯥꯏꯌꯦꯡꯉꯤ ꯑꯩ ꯋꯥꯔꯜ ꯀꯞ ꯃꯦꯠꯆ ꯍꯟꯗꯛꯇꯒꯤ ꯌꯥꯎꯔꯅꯤ ꯈꯣꯠꯂꯅꯤꯅ ꯃꯠ ꯃꯊꯪ ꯃꯦꯠꯁꯇꯩ ꯌꯧꯔꯅꯤꯅ ꯃꯃꯥꯡꯒꯤ ꯃꯦꯠꯁꯀꯤꯗꯣ ꯃꯥ ꯌꯦꯡꯕꯗꯤ ꯂꯥꯛꯑꯦ ꯍꯥꯏꯕꯅꯦꯕ ꯑꯗ ꯍꯥꯏ ꯍꯥꯏꯕꯅꯦ ꯂꯥꯁ ꯃꯤꯅꯤꯠꯇꯅꯦ ꯃꯥ ꯆꯪꯉꯛꯏꯗꯣ ꯉꯔꯥꯡꯒꯤꯗꯨꯁꯨ ꯑꯁꯤꯒꯤꯗꯤ ꯈꯪ ꯗꯦ ꯑꯩꯁꯨ ꯌꯦꯡꯗꯦ ꯉꯁꯤꯒꯤꯗꯤ
ꯕꯣꯟꯁꯦ ꯍꯧꯖꯤꯛ ꯔꯅꯣꯞ ꯁꯤꯛꯁꯇꯤꯟ ꯂꯣꯏꯁꯤꯜꯂꯛꯑꯕꯅꯤꯅꯅꯦ ꯑꯊꯦꯡꯕꯗ ꯇꯥꯔ ꯃꯥꯜꯂꯦ
ꯑ ꯍꯧꯖꯤꯛꯁꯤ ꯔꯥꯎꯟ ꯑꯥꯎꯠ ꯁꯤꯛꯁꯇꯤꯟ ꯂꯣ ꯇꯧꯏꯖꯦ ꯔꯥ꯭ꯎꯟ ꯑꯣꯞ ꯊꯥꯔꯇꯤ ꯇꯨ
ꯔꯥꯎꯟ ꯑꯣꯐ ꯊꯥꯔꯇꯤ ꯇꯨ ꯇꯧꯗꯔꯕꯅꯦꯕ
ꯎꯝ
ꯍꯟꯗꯛꯀꯤ ꯔꯥꯎꯟ ꯑꯣꯞ ꯁꯤꯛꯁꯇꯤꯟꯒꯤ ꯃꫭꯏ ꯒ꯭ꯔꯨꯞ ꯑꯃꯗ ꯃꯣꯏ ꯇꯤꯝ ꯃꯔꯤ ꯃꯔꯤꯅꯤꯗꯅ ꯌꯥꯎꯔꯤꯗꯣ
ꯎꯝ
ꯑꯗꯨ ꯇꯤꯝ ꯃꯔꯤꯗꯨꯗꯒꯤ ꯑꯃꯃꯝ ꯂꯩ ꯍꯧꯔꯕꯅꯦꯕ ꯂꯣꯏꯅ ꯃꯔꯤ ꯃꯔꯤ ꯁꯨꯕ ꯇꯥꯕꯗꯣ ꯑꯗꯨ ꯂꯩꯍꯧꯔꯕꯅꯦꯕ ꯑꯍꯨꯝ ꯇꯤꯝ ꯑꯍꯨꯝ ꯈꯪꯒꯠꯂꯅꯤ ꯗꯅ ꯒ꯭ꯔꯨꯞ ꯑꯃꯃꯝꯗꯒꯤ ꯔꯥꯎꯣꯟ ꯑꫭꯞ ꯊꯥꯔꯇꯤ ꯇꯨꯗꯅꯦ ꯑꯃꯨꯛ ꯑꯅꯤ ꯑꯅꯤ ꯈꯟꯒꯠꯂꯛꯇꯣꯏꯕ ꯑꯍꯨꯝꯗꯨꯗꯩ ꯑꯃ ꯑꯃꯨꯛ ꯈꯠꯊꯥꯍꯧꯗꫭꯏꯕ ꯑꯗꯨꯒ ꯄꯔꯤ ꯀ꯭ꯋꯥꯇꯔ ꯆꯪꯉꯥꯛꯑꯅꯤꯗꯅ ꯄꯔꯤ ꯀ꯭ꯋꯥꯇꯔꯗꯒꯤ ꯃꯣꯏ ꯑꯅꯤꯃꯨ ꯐꯨꯒꯥꯏꯅꯔꯅꯤꯗꯅ ꯃꫭꯏꯅꯤ ꯐꯨꯒꯥꯏꯅꯕꯗꯒꯤ ꯑꯃꯈꯛꯇ ꯂꯩꯍꯧꯔꯗ꯭ꯔꯥ ꯑꯃꯈꯛꯇ ꯂꯩꯍꯧꯕꯗꯣ ꯑꯗꯨꯗꯒꯤ ꯇꯣꯉꯥꯟ ꯇꯣꯉꯥꯟꯕ ꯒ꯭ꯔꯨꯞꯇꯒꯤ ꯑꯃꯨꯛ ꯀ꯭ꯋꯥꯔꯇꯔ ꯐꯥꯏꯅꯦꯜ ꯄꯣꯒꯥꯏꯅꯔꯛꯑꯅꯤꯗꯅ ꯑꯗꯩ ꯀ꯭ꯋꯥꯇꯔ ꯐꯥꯏꯅꯤ ꯐꯨꯒꯥꯏꯅꯔꯛꯄꯗꯩꯏ ꯁꯦꯃꯤꯐꯥꯏꯅꯦꯜ ꯁꯥꯟꯅꯕꯗ ꯇꯤꯝ ꯃꯔꯤ ꯈꯟꯒꯠꯂꯛꯑꯅꯦꯕ ꯇꯤꯝ ꯑꯅꯤꯗꯨꯅꯦ ꯑꯃꯨꯛ ꯑꯊꯣꯏꯕ ꯑꯅꯤꯗꯨꯅꯦꯕ ꯐꯥꯏꯅꯦꯜ ꯁꯥꯟꯅꯗꯣꯏꯁꯦ
ꯎꯝ ꯍꯟꯗꯛꯀꯤꯁꯤꯅ ꯀꯅꯥꯅ ꯉꯝꯗꯣꯏꯖꯥꯠꯅꯣ ꯃꯃꯥꯡꯒꯤꯗꯤ ꯑꯥꯔꯖꯦꯟꯇꯤꯅꯥꯅ ꯂꯧꯋꯤꯗꯅ
ꯍꯟꯗꯛꯇꯤ ꯑꯥꯔꯖꯦꯟꯇꯤꯅꯥꯁꯦ ꯂꯧꯕ ꯌꯥꯏ ꯂꯧꯗꯕ ꯌꯥꯏ
ꯑꯗꯨ ꯈꯪꯗꯦ ꯃꯣꯏꯒꯤ ꯄ꯭ꯂꯦꯗꯣ ꯀꯩꯅꯣ ꯇꯧꯗꯦꯀꯣ ꯃꯤ ꯄꯥꯛꯅꯗꯤ ꯁꯤꯟꯗꯦꯀꯣ ꯃꯣꯏ ꯄ꯭ꯂꯦ ꯍꯟꯗꯛꯀꯤꯗꯣ
ꯑꯥ
ꯑꯗꯨ ꯃꯣꯏ ꯊꯝꯃꯤꯔꯣ ꯈꯪꯗꯦ ꯐꯥꯏꯅꯦꯜꯒꯨꯝꯕ ꯀꯩꯒꯨꯝꯕꯒꯤ ꯍꯥꯏꯗꯤ ꯃꯒ ꯄꯛꯁꯤꯟꯗ ꯁꯤꯟꯗꯣꯛꯑꯣ ꯁꯥꯟꯅꯥꯟꯕꯗꯨꯣ ꯇꯧꯗꯦꯕ
ꯃꯤ ꯁꯤꯗꯣ ꯑꯗꯨ ꯀꯥꯏꯗꯅꯦ
ꯎꯝ ꯔꯤꯖꯥꯕ ꯑꯣꯏꯅ ꯁꯥꯟꯅꯕꯗꯣ ꯇꯧꯋꯦ ꯍꯥꯏꯕ ꯃꯣꯏꯗꯣ
ꯗꯤꯃꯥꯟ ꯍꯩ ꯑ ꯌꯥꯎꯗꯕꯗꯩꯗꯤ ꯊꯥꯖꯗꯦꯗ
ꯗꯤꯃꯔ ꯌꯥ ꯐꯇꯥ ꯅ ꯆꯤ ꯀꯩꯅꯣ ꯃꯥꯅ ꯂꯣꯏ ꯄꯨ ꯉꯝꯃꯦ ꯍꯥꯏꯕ ꯑꯩ ꯃꯥꯒꯤ ꯃꯃꯥꯡꯒꯤ ꯃꯦꯁꯇꯣ ꯑꯩ ꯉꯛꯄꯅꯦ ꯀ ꯀꯩꯅꯣ ꯃꯥꯅ ꯆꯦꯟꯕꯗꯣ
ꯗꯤꯃꯥꯔꯤꯌꯥ ꯗꯤꯃꯥꯔꯤꯌꯥꯅꯅꯦ ꯃꯃꯥꯡꯅꯦ ꯁꯦꯝꯃ ꯁꯦꯝꯃ ꯊꯥꯗꯔꯒꯅꯦ ꯀꯥꯎꯁꯜꯍꯟꯕꯅꯦꯕ ꯃꯦ ꯁꯤꯕꯗ
ꯑꯣ
ꯑ ꯃꯤꯁꯤꯖꯦ ꯅꯤꯌꯥꯝꯝ ꯍꯩꯒꯖꯦ
ꯎꯝ
ꯇꯨ ꯊꯥꯎꯖꯟ ꯑꯦꯂꯚꯦꯟ ꯇꯨꯌꯦꯜꯐ ꯊꯥꯔꯇꯤꯟ ꯁꯤꯗꯩꯗꯤ ꯑꯃꯨꯛ ꯐꯥꯎꯒꯠꯂꯛꯏꯁꯤ ꯃꯥꯅ
ꯎꯝ ꯑꯗꯨꯗꯣ ꯃꯥꯒꯤ ꯐꯥꯔꯁ ꯃꯦꯠꯁꯇꯨꯁꯨ ꯐꯖꯩ ꯐꯗꯤꯦꯛ ꯋꯥꯕ ꯃꯥ ꯆꯍꯤ ꯇꯔꯥꯅꯤꯄꯥꯟ ꯁꯨꯕꯩꯗꯣ
ꯃꯥ ꯑꯍꯥꯟꯕ ꯇꯨ ꯊꯥꯎꯖꯟ ꯇꯦꯟꯗ ꯋꯥꯔꯜ ꯀꯞ ꯁꯥꯟꯅꯕ ꯍꯧꯕꯅꯦ ꯑꯗꯨ ꯃꯃꯥꯡꯗ ꯋꯥꯋꯥꯛꯄ ꯁꯥꯟꯅꯗꯦꯕ ꯇꯨ ꯊꯥꯎꯖꯟ ꯇꯦꯟꯐꯧꯛꯁꯦ ꯃꯦꯁꯤ ꯐꯖꯗꯦꯕ ꯉꯦꯁꯤꯁꯦ ꯄ꯭ꯂꯦ ꯌꯥꯝ ꯇꯥꯍꯟꯗꯦꯕ ꯇꯨ ꯊꯥꯎꯖꯟ ꯇꯦꯟꯗ ꯃꯦꯁꯤ ꯃꯃꯤꯡ ꯆꯠꯂꯝꯃꯣꯏꯗ ꯆꯠꯇꯕꯤ
ꯑꯍꯥꯟꯕꯒꯤ ꯄ꯭ꯂꯦꯗꯨꯃ ꯑꯗꯨꯝ ꯃꯃꯤꯡ ꯆꯠꯂꯤ ꯀꯩꯅꯣ
ꯇꯨ ꯊꯥꯎꯖꯟ ꯐꯣꯔꯇꯤꯟꯗꯒꯤꯅꯦꯕ ꯃꯥꯅ ꯃꯃꯤꯡ ꯆꯠꯂꯛꯏꯁꯦ ꯀꯅꯥ ꯀꯩꯒꯤꯅꯣ ꯍꯥꯏꯕ ꯃꯇꯝꯗ ꯇꯨ ꯊꯥꯎꯖꯟ ꯇꯦꯟ ꯋꯥꯔꯜ ꯀꯞ ꯂꯣꯏꯈ꯭ꯔꯕ ꯃꯇꯨꯡꯗꯅꯦ
ꯎꯝ
ꯕꯥꯔꯁꯦꯂꯣꯅꯥꯗ ꯃꯥ ꯁꯥꯟꯅꯕꯗꯅꯦ ꯀꯩꯅꯣ ꯇꯧꯋꯦꯕ ꯍꯧꯖꯤꯛꯀꯤ ꯕꯥꯔꯁꯦꯂꯣꯅꯥꯒꯤ ꯃꯦꯅꯦꯖꯔ ꯑꯣꯏꯔꯤꯕ ꯀꯣꯁꯁꯦ ꯃꯥꯅ ꯑ ꯐꯨꯠꯕꯣꯜꯒꯤ ꯇꯦꯛꯅꯤꯛꯁꯦ ꯑꯅꯧꯕ ꯑꯃ ꯁꯤꯦꯡꯗꯣꯛꯑꯦꯕ ꯄꯣꯂꯤꯒꯅꯣ ꯍꯥꯏꯕꯅꯦꯕꯀꯣ ꯃꯦꯁꯤꯦ ꯃꯥꯅ ꯊꯝꯕꯥ ꯍꯥꯏꯇꯥꯔꯦ ꯏꯁꯇ꯭ꯔꯥꯏꯀꯔ
ꯎꯝ ꯏꯁꯥꯏ ꯈꯔꯁꯨ ꯃꯥꯟꯅꯟꯗꯕꯤꯀꯣ ꯎ ꯑꯗꯨꯒ ꯏꯁꯥꯏ ꯈꯔꯁꯨ ꯃꯊꯧ ꯇꯧꯕ ꯍꯥꯏꯇꯥꯔꯦ
ꯑꯗꯨꯒꯤ ꯇꯦꯛꯅꯤꯛꯇꯣ ꯁꯤꯖꯤꯟꯅꯔꯒ ꯃꯦꯁꯤꯁꯤ ꯁꯦꯝꯃꯛꯄꯅꯦꯕ ꯑꯗꯨ ꯑꯗꯨꯗꯩꯅꯦ ꯃꯦꯁꯤꯅ ꯇꯤꯀꯠꯇꯅ ꯐꯥꯎꯁꯦ ꯃꯥꯅ ꯁꯦꯝꯃꯝꯕꯅꯤ
ꯍꯩꯁꯨ ꯍꯩꯌꯦ ꯃꯁꯥꯒꯤꯁꯨꯀꯣ
ꯑꯣ ꯃꯥꯒꯤ ꯂꯩꯔꯤꯕ ꯄꯣꯖꯤꯁꯟꯗꯣ ꯃꯥꯅ ꯁꯦꯝꯃꯝꯕ ꯑꯗꯨꯩ ꯃꯦꯁꯤꯁꯨ ꯑꯗꯨ ꯄꯣꯖꯤꯁꯟ ꯑꯇꯣꯞꯄ ꯄꯣꯖꯤꯁꯟ ꯁꯥꯗ ꯍꯩꯇꯕꯅꯦ
ꯎꯝ
ꯑꯇꯣꯞꯄ ꯄꯣꯖꯤꯁꯟꯁ ꯍꯦꯛ ꯁꯥꯟꯅꯕꯗꯅꯦ ꯐ꯭ꯂꯣꯞ ꯆꯠꯇꯣꯏ
ꯑꯗꯨ ꯃꯥꯅ ꯑꯣꯏꯕꯒꯤꯁꯨ ꯐꯖꯅ ꯆꯜꯂꯤꯅꯤ ꯕꯣꯜꯁꯨ ꯃꯥꯗꯤ ꯕꯣꯜ ꯀꯟꯇ꯭ꯔꯣꯜ ꯌꯥꯝ ꯉꯝꯃꯦ ꯃꯥꯁꯦ ꯑꯩꯅ ꯁꯨꯝ ꯌꯦꯡꯕꯗ
ꯈꯣꯡꯗ ꯅꯞꯅ ꯄꯨꯕꯤꯗꯣ ꯕꯣꯜ ꯊꯥꯗꯣꯛꯇꯥ ꯌꯥꯝ ꯍꯩꯌꯦ
ꯃꯤ ꯑꯍꯨꯝꯅ ꯏꯟꯕꯕꯨ ꯃꯥ ꯃꯉꯣꯟꯗꯤ